ꯑ
ꯇꯕꯤꯕ꯭ꯔꯣ
ꯇꯕꯤꯌꯦ ꯇꯕꯤꯌꯦ ꯅꯨꯡꯉꯥꯏꯔꯤꯕ꯭ꯔꯣ
ꯑꯁ ꯌꯥꯝ ꯊꯤ ꯅꯨꯡꯉꯥꯏꯔꯤꯗ ꯅꯪꯗꯤ ꯅꯨꯡꯉꯥꯏꯔꯤꯕꯣ
ꯍꯣꯏ ꯑꯩꯁꯨ ꯅꯨꯡꯉꯥꯏꯔꯤꯌꯦ
ꯅꯨꯡꯉꯔꯗꯤ ꯐꯔꯦꯅꯦ ꯄꯥꯎ ꯅꯨꯡꯉꯥꯏꯔꯦ ꯄꯥꯎ ꯅꯨꯡꯉꯥꯏꯔꯦ ꯀꯩꯗꯧꯔꯤꯒꯦ
ꯆꯥꯛ ꯆꯥꯕ ꯇꯣꯛꯂꯒ ꯇꯨꯝꯔꯒ ꯂꯩꯌꯦ
ꯑꯁ ꯅꯣꯏ ꯄꯨꯟꯁꯤ ꯃꯉꯥꯏꯔꯦ ꯅꯨꯡꯉꯥꯏꯔꯤꯁꯦ ꯆꯥꯛ ꯆꯥꯔꯒ ꯇꯨꯝꯕ ꯆꯥꯛ ꯆꯥꯔꯒ ꯇꯨꯝꯕ ꯇꯨꯝꯕ ꯇꯨꯝꯕ ꯊꯕꯛꯁꯨ ꯇꯧꯗꯦ ꯌꯥꯝ ꯐꯩꯗ
ꯊꯕꯛꯁꯨ ꯇꯧꯏꯍꯦ ꯑꯌꯨꯛꯇꯒꯤ ꯂꯣꯏꯅ ꯂꯣꯏꯈ꯭ꯔꯦꯍꯦ
ꯑꯗꯨꯗꯤ ꯃꯅꯨꯡꯒꯤ ꯊꯕꯛꯅꯤꯅ ꯃꯄꯥꯟꯒꯤ ꯊꯕꯛ ꯍꯨꯃꯥꯡ ꯇꯥꯕ ꯊꯕꯛ ꯊꯕꯛ ꯇꯧꯕꯗ ꯌꯥꯝ ꯐꯩꯌꯦꯕ
ꯃꯄꯥꯟꯒꯤ ꯊꯕꯛꯗꯤ ꯅꯪꯒꯨꯝꯅ ꯂꯩꯇꯦꯗꯅ ꯎꯄꯥꯏ ꯂꯩꯇꯦ
ꯏꯁ ꯅꯣꯏꯗꯤ ꯃꯄꯥꯟꯒꯤ ꯊꯕꯛ ꯇꯧꯕꯗꯁꯨ ꯌꯥꯕ ꯃꯤꯁꯤꯡꯅꯤꯗ
ꯃꯄꯥꯟꯒꯤ ꯊꯕꯛ ꯇꯧꯕꯁꯨ ꯍꯩꯇꯦꯗꯅ ꯎꯄꯥꯏ ꯂꯩꯇꯦꯅꯦ
ꯍꯩꯇꯦ ꯑꯩꯈꯣꯏꯁꯨ ꯎꯄꯥꯏ ꯂꯩꯇꯦ
ꯅꯪꯗꯤ ꯃꯄꯥꯟꯒꯤ ꯊꯕꯛ
ꯄꯥꯏ ꯎꯄꯥꯏ ꯂꯩꯇꯕꯒꯤ ꯇꯧꯋꯤꯅꯤꯅꯦ ꯎꯄꯥꯏ ꯂꯩꯇꯕꯒꯤ ꯇꯧꯋꯤꯅꯦ
ꯎꯝ ꯎꯄꯥꯏ ꯂꯩꯇꯕꯒꯤ ꯅꯠꯇꯦ
ꯎꯄꯥꯏ ꯂꯩꯇꯕꯩꯅꯦ ꯎꯄꯥꯏ ꯂꯩꯗꯤ ꯀꯩꯁꯨ ꯇꯧꯔꯣꯏ ꯅꯣꯏꯗꯧꯅ ꯃꯅꯨꯡꯗ ꯅꯨꯡꯉꯥꯏ ꯅꯨꯡꯉꯥꯏꯅ ꯑꯃꯨꯛ ꯇꯨꯝ ꯑꯃꯨꯛ ꯆꯥ ꯑꯃꯨꯛꯇꯨꯝ ꯇꯧ ꯂꯩꯅꯤꯅꯦ
ꯎꯝ ꯑꯃꯨꯛ ꯇꯨꯝ ꯑꯃꯨꯛ ꯆꯥ ꯑꯃꯨꯛ ꯇꯨꯝ ꯆꯥꯔꯒ ꯊꯤ ꯐꯥꯏꯕ ꯐꯥꯎ ꯂꯩꯇꯦ
ꯑꯁ ꯑꯩ ꯑꯩ ꯍꯥꯏꯗꯣ ꯑꯃ ꯋꯥꯠꯂꯦ ꯑꯃꯨꯛ ꯇꯨꯝ ꯑꯃꯨꯛ ꯆꯥ ꯑꯃꯨꯛ ꯊꯤ ꯐꯥꯏ ꯑꯃꯨꯛ ꯇꯣ ꯑꯃꯨꯛꯆꯥ ꯑꯃꯨꯛ ꯊꯤ ꯐꯥꯏ ꯍꯥꯏꯗꯣ ꯑꯝ ꯁꯥꯗ꯭ꯔꯣ
ꯁꯥꯏ ꯑꯦꯁꯤ ꯊꯥꯔꯒ ꯂꯩꯕꯅꯤꯅꯦ
ꯑꯁ ꯑꯩꯗꯤ ꯑꯦ ꯁꯤꯒ ꯊꯥꯔꯒ ꯌꯥꯝ ꯅꯨꯡꯉꯥꯏ ꯌꯥꯝ ꯐꯩ ꯑꯁ ꯅꯣꯏꯒꯤ ꯅꯣꯏ ꯄꯨꯟꯁꯤꯁꯤ ꯌꯥꯝ ꯄꯥꯝꯃꯤ ꯄꯥꯝꯃꯤꯗ
ꯅꯣꯡꯃꯒꯤ ꯑꯦ ꯁꯤꯁꯨ ꯌꯥꯝ ꯊꯥꯕ ꯌꯥꯗꯦ ꯀꯇꯛ ꯀꯇꯛ ꯀꯇꯛ ꯇꯧꯕꯗ
ꯑꯗꯨ ꯑꯣꯏꯔꯁꯨ ꯏꯪ ꯑꯁ ꯄ ꯅꯤꯡꯊꯧꯒꯤ ꯅꯤꯡ ꯅꯤꯡ ꯅꯤꯡꯊꯧꯒꯤ ꯃꯑꯣꯡꯗ ꯂꯩꯕ ꯃꯥꯜꯂꯦꯗ ꯅꯪꯁꯦ
ꯑꯁ ꯋꯥꯔꯤꯗꯨ
ꯃꯥ ꯃꯥꯅꯤꯗ ꯅꯤꯡꯊꯧꯒꯤ ꯃꯑꯣꯡꯗ ꯇꯧꯔ ꯂꯩꯔꯦꯗ ꯑꯩ ꯈꯪꯉꯤ
ꯃ ꯄꯥꯅꯤꯁꯨ ꯅꯪ ꯅꯪ ꯑꯃꯨꯛ ꯎꯔꯗꯤ ꯉꯧꯔꯛ ꯉꯧꯔꯒ ꯀꯩꯅꯣ ꯁꯛꯀꯁꯦ ꯈꯪꯗꯧ ꯃꯥꯟꯗꯦꯗ ꯅꯪꯅꯦ ꯍꯥꯏꯕ ꯉꯧꯔꯝ ꯃꯅꯤꯗꯥ ꯃꯄꯥꯟꯁꯨ ꯁꯨꯛꯊꯣꯛ ꯊꯣꯛꯇꯦ
ꯍꯦ ꯉꯧꯗꯦ ꯃꯣꯏ ꯑꯁꯤꯗ ꯏꯁꯤꯡꯅꯔ ꯀꯔꯤꯔꯥ ꯈꯪꯗꯦ ꯅꯣꯡ ꯁꯥꯃꯟ ꯕꯒꯦꯔꯥ ꯈꯪꯗꯦ ꯀꯂꯔ
ꯎꯝ ꯀꯩ ꯌꯦꯟꯁꯥꯡ ꯇꯧ ꯀꯩ ꯌꯦꯟꯁꯥꯡ ꯆꯥꯒꯦ ꯁꯥ ꯑꯃꯨꯛ ꯍꯥꯏꯔꯛꯀꯅꯤ ꯌꯦꯡꯉꯨ
ꯑꯣꯛꯁꯥꯁꯨ ꯆꯥꯏꯌꯦ
ꯑꯗꯨꯣ ꯑꯩ ꯈꯪꯉꯦꯕ ꯀꯅꯥ ꯊꯣꯡꯉꯤꯅꯣ ꯅꯪ ꯊꯣꯡꯉꯤꯔꯣ
ꯑꯩ ꯑꯦ ꯏꯆꯦꯅ ꯊꯣꯡꯕꯅꯦ
ꯅꯣꯏ ꯅꯣꯏ ꯅꯣꯏ ꯆꯦꯁꯦꯡ ꯅꯣꯏ ꯃꯤꯁ ꯑꯗꯨ ꯃꯤ ꯌꯥꯝ ꯐꯕ ꯃꯥꯜꯂꯦ ꯅꯪꯕꯨ ꯌꯥꯝ ꯂꯨꯅ ꯇꯧꯕꯤꯕ ꯃꯥꯜꯂꯦꯗ
ꯎꯝ ꯇꯧꯋꯦ ꯑꯩꯅ ꯇꯧꯕ ꯍꯩꯗꯕꯒꯤ ꯑꯣꯏꯔꯝꯅꯦ꯫
ꯅꯪꯅꯕꯨ ꯍꯩꯇꯕ ꯀꯩ ꯂꯩꯒꯅꯤ ꯂꯣꯏꯅ ꯍꯩꯔꯒ ꯑꯩꯁꯨ ꯑꯩ ꯑꯩ ꯅꯨꯄꯤꯁꯨ ꯅꯪ ꯅꯪꯒꯨꯝꯕ ꯍꯩꯕ ꯃꯤꯁꯨ ꯄꯥꯝꯃꯤꯅꯦ꯫
ꯍꯥꯏ ꯍ ꯍ ꯅꯪꯒꯤ ꯅꯨꯄꯤꯗꯣ ꯌꯥꯝ ꯍꯩ ꯍꯥꯏꯌꯦ ꯂꯣꯏꯅ ꯍꯩ ꯍꯥꯏꯌꯦ ꯅꯪ ꯈꯪꯅꯕ ꯅꯨꯄꯤꯗꯣ ꯅꯪꯅ ꯈꯪꯅꯕ ꯅꯨꯄꯤꯗꯣ
ꯑꯩ ꯊꯪꯅ
ꯈꯪꯅ ꯈꯪꯅ ꯈꯪꯗꯦ ꯈꯪꯗꯦ ꯂꯩꯔꯦ ꯂꯩꯔꯦ ꯍꯥꯏꯌꯦ
ꯂꯩꯔꯦ ꯂꯩꯔꯦ ꯍꯥꯏꯌꯦꯦ ꯂꯩꯇꯦ ꯈꯪꯗꯦ ꯑꯩꯀꯣ꯫
ꯑꯩ ꯑꯩ ꯑꯩ ꯈꯪꯉꯦꯕ ꯅꯪꯒꯤ ꯅꯪꯒꯤ ꯅꯨꯄꯤꯗꯣ
ꯀꯅꯥ ꯍꯥꯏꯔꯤꯅꯣ
ꯃꯁꯛ ꯃꯁꯛꯁꯨ ꯐꯩꯌꯦ ꯑꯗꯨꯒ ꯂꯥꯏꯔꯤꯛꯁꯨ ꯂꯥꯏꯁꯨꯁꯨ ꯂꯣꯏꯅ ꯂꯣꯏꯅ ꯐꯩ ꯍꯥꯏ
ꯃꯆꯤꯟ ꯊꯤꯒꯅꯨꯗ ꯏꯀꯥꯏꯔꯛꯀꯅꯤꯗ ꯑꯩ꯫
ꯑꯁꯤꯟꯊꯤꯕ ꯅꯠꯇꯦ ꯆꯤꯟꯊꯤꯕ ꯅꯠꯇꯦ ꯑꯁꯦꯡꯕꯅꯦ
ꯏꯀꯥꯏꯕ ꯑꯃ ꯌꯥꯎꯁꯜ ꯂꯩꯗ
ꯑꯁꯤ ꯅꯪ ꯅꯪꯗꯤ ꯑꯁꯤ ꯂꯩꯔꯝꯕꯒꯤ ꯅꯪꯒꯤ ꯊꯃꯣꯏꯗꯣ ꯍꯔꯥꯎ ꯍꯔꯥꯎ ꯍꯔꯥꯎꯔꯒ ꯍꯥ ꯅꯣꯛꯐꯦꯠ ꯅꯣꯛꯐꯦꯠ
ꯀꯔꯤ ꯅꯨꯄꯤ ꯅꯨꯄꯤ ꯁꯣꯝꯗ ꯃꯊꯥ ꯁꯥꯔ ꯂꯩ ꯀꯥꯟꯁꯤ
ꯃꯇꯝ ꯃꯇꯝ ꯉꯥꯏꯕꯗꯣ
ꯎꯝ ꯍ ꯍ ꯑꯩ ꯂꯨꯍꯣꯡꯕꯗ ꯂꯥꯛꯑꯣꯀꯣ꯫
ꯍꯣꯏꯅꯦ ꯑꯁ ꯂꯥꯛꯇ꯭ꯔꯗꯤ
ꯅꯪꯗ꯭ꯔꯦ ꯁꯪꯗ꯭ꯔꯦ ꯅꯪꯗ꯭ꯔꯦ ꯁꯪꯗ꯭ꯔꯦ ꯊꯣꯛꯂꯛꯑꯔꯣꯏ ꯀ ꯍꯥꯏꯔꯛꯀꯗꯧ ꯌꯥꯝ ꯃꯥꯜꯂꯤꯗ꯫
ꯑꯗꯨꯝ ꯍꯥꯏꯔꯣꯏ ꯂꯥꯛꯀꯅꯦ꯫
ꯎꯝ
ꯑꯁꯤ ꯃꯇꯝꯗ ꯊꯣꯛ ꯇ꯭ꯔꯗꯤ ꯑꯩꯒꯤ ꯊꯣꯛ ꯊꯣꯛꯅꯤꯡꯉꯥꯏ ꯃꯇꯝ ꯂꯩꯇꯦ ꯑꯩ ꯁꯪ ꯑꯩꯗꯣ ꯃꯔꯝ ꯂꯩꯇꯅ ꯌꯨꯝ ꯆꯛ ꯀꯅꯤ ꯍꯥꯏꯔꯗꯤ ꯌꯥꯔꯣꯏꯗ ꯑꯗꯣ ꯑꯁꯤꯒꯤ ꯑꯩꯒꯤ ꯃꯔꯨꯞꯋꯦ ꯈꯨꯗꯤꯡ ꯂꯩꯑꯦ ꯑꯩꯒꯤ ꯃꯔꯨꯞꯁꯦꯅꯧ ꯂꯩꯑꯦ ꯆꯠꯀꯦ ꯍꯥꯏꯔꯗꯤ
ꯍ
ꯍꯣꯏ ꯍꯥꯏꯒꯅꯤꯅ
ꯆꯍꯤ ꯆꯍꯤ ꯑꯅꯤ ꯑꯍꯨꯝꯒꯤ ꯃꯇꯨꯡꯗ ꯍꯣꯡꯕꯅꯤ ꯑꯗꯨꯗ ꯑꯗꯨꯗꯤ ꯑꯩ ꯃꯔꯝ ꯂꯩ꯫ ꯃꯔꯝ ꯂꯩꯕ ꯈꯛꯇ ꯊꯣꯛꯀꯦ ꯍꯥꯏꯔꯒꯗꯤ ꯆꯍꯤ ꯑꯅꯤ ꯑꯍꯨꯝ ꯋꯥꯠꯂꯤꯅꯦ ꯑꯩꯈꯣꯏꯗꯤ ꯂꯨꯍꯣꯡꯒꯗꯕ ꯌꯥꯝ ꯋꯥꯠꯂꯤꯌꯦ
ꯍꯣꯏ ꯋꯥꯠꯂꯝꯒꯅꯤ꯫ ꯍꯦ ꯑꯊꯤꯕꯁꯨ ꯌꯥꯏꯌꯦ ꯅꯣꯏ ꯅꯣꯏꯗꯁꯨ ꯅꯨꯄꯤ ꯂꯩꯗꯤꯗꯤ꯫ ꯏꯃꯒ ꯕꯕꯥ ꯈꯛꯇꯅꯦꯍꯦ꯫
ꯊꯤꯔꯒꯦ ꯍꯥꯏꯖꯨ ꯊꯤꯈꯤꯅꯨ ꯍꯥꯏꯗꯨꯗꯤ꯫ ꯎꯝ ꯊꯦꯡꯅ ꯊꯤ
ꯆꯨꯝꯃꯦ ꯑꯁꯤꯁꯨ꯫
ꯅꯣꯏꯗꯤ ꯎꯝ ꯒ꯭ꯌꯥꯟ ꯇꯥꯕꯅꯤꯅ꯫
ꯒ꯭ꯌꯥꯟ ꯇꯥꯗꯦ ꯅꯣꯏꯅꯤ ꯒ꯭ꯌꯥꯟ ꯇꯥꯕꯗꯣ
ꯊꯤꯔꯁꯨ ꯐꯩ ꯑꯗꯣ ꯑ ꯀꯔꯤ ꯍꯥꯏꯁꯤ ꯍꯦꯔ ꯊꯦꯡ ꯃꯥꯜꯂꯁꯨ ꯐꯠꯇꯕꯅꯦ꯫ ꯅꯪꯒꯤ ꯑꯉꯥꯡꯗ
ꯍꯣꯏ ꯍꯣꯏ ꯅꯪ ꯅꯪꯗꯤ ꯆꯥꯛ ꯆꯥꯔꯦꯀꯣ꯫
ꯑꯩꯗꯤꯦ ꯈꯪꯗꯦꯗ ꯈꯔ
ꯆꯞꯆꯥꯔꯦ꯫
ꯉꯟꯕ꯭ꯔ ꯈꯪꯗꯦ ꯍꯤ ꯍꯤ꯫
ꯑꯉꯥꯡꯗꯣ ꯌꯥꯝ ꯊꯨꯅ ꯁꯦꯝꯃꯨꯅꯦ
ꯍꯣꯏ ꯁꯦꯝꯒꯦꯅ ꯈꯜꯂꯦ ꯑꯗꯨꯒ ꯈꯪꯗꯦ
ꯁꯦꯝꯗ꯭ꯔꯤꯕꯣ ꯍꯥꯏꯁꯤꯕꯣ ꯑꯣꯏꯗ꯭ꯔꯤꯕꯣ꯫
ꯑꯣꯣꯏꯗ꯭ꯔꯤꯅꯦ ꯈꯪꯗꯦꯅꯦ ꯑꯩꯖꯨ ꯑꯣꯏꯗꯕꯗꯣ ꯑꯩ ꯑꯩꯗ ꯅꯠꯇꯦ꯫
ꯑꯩꯅ ꯑꯩꯅ ꯑꯗꯨꯝ ꯍꯥꯏꯕ ꯑꯁ ꯏꯁꯣꯔꯅ
ꯄꯤꯕ ꯃꯇꯝꯗ ꯑꯗꯨꯝ ꯉꯥꯏꯁꯦ ꯍꯥꯏꯔꯒ ꯑꯩꯈꯣꯏꯅꯦꯅ꯫ ꯎꯝ ꯂꯥꯏ ꯌꯦꯡꯁꯦ ꯍꯥꯏ ꯈꯪꯗꯦ ꯀꯔꯤ ꯇꯧꯁꯤꯔꯥ꯫
ꯑꯩꯁꯨ ꯈꯪꯗꯦ꯫
ꯍꯥ ꯍ ꯍꯣꯏ ꯌꯥꯅ ꯌꯥꯅꯕꯀꯣ ꯐꯅ ꯐꯅꯕ ꯉꯜꯂꯤꯉꯩꯗ ꯁꯤꯜꯂꯣ ꯅꯠꯇꯗꯤ ꯍꯌꯦꯡ ꯋꯥꯏ ꯅꯤꯡꯉꯝꯃꯣꯏꯕ ꯅꯠꯇ꯭ꯔꯣ
ꯍꯥ ꯃꯥꯅꯦ ꯅꯪꯖꯨꯅꯦ ꯅꯪꯒꯤ ꯅꯪꯁꯨ ꯅꯪꯒꯤ ꯅꯨꯄꯤꯁꯨꯅꯦ
ꯎꯝ ꯑꯩ ꯅꯨꯄꯤꯗꯨꯣ ꯑꯉꯥꯡ ꯑꯣꯏꯔꯤꯌꯦ ꯌꯥꯝꯅ
ꯍꯝ ꯑꯩꯉꯣꯟꯗꯒꯤ ꯑꯍꯟ ꯑꯣꯏꯒꯅꯤ ꯅꯠꯇ꯭ꯔꯣ꯫
ꯑꯩꯈꯣꯏ ꯑꯩꯈꯣꯏ ꯁꯥꯏꯗꯣ ꯑꯉꯥꯡ ꯑꯣꯏꯔꯤꯌꯦ
ꯑꯦ ꯅꯪꯅ ꯈꯪꯅꯕ ꯍꯧꯖꯤꯛ ꯍꯧꯖꯤꯛ ꯈꯪꯅꯕ ꯅꯨꯄꯤꯗꯤ ꯊꯥꯔꯇꯤ ꯇꯨ ꯍꯥꯥ꯫
ꯍꯩ ꯑꯣ ꯀꯥꯏꯗ ꯌꯥꯝ ꯑꯉꯥꯡ ꯑꯣꯏꯔꯤꯍꯦ ꯀꯥꯏꯗꯩꯅꯣ꯫ ꯆꯍꯤ ꯆꯍꯤ ꯀꯨꯟꯊ꯭ꯔꯥ ꯍꯦꯜꯂꯝꯗꯧ ꯃꯥꯟꯕꯅꯤꯅꯦ ꯑꯃꯨꯛ꯫ ꯆꯍꯤ ꯀꯩꯅꯣ ꯈꯛꯇ ꯉꯥꯏꯔꯤꯌꯦ ꯆꯍꯤ
ꯀꯨꯟ ꯑꯦ ꯅꯠꯇꯦ ꯀꯨꯟ ꯑꯦ꯫
ꯑꯗꯨ ꯐꯥꯗꯦ ꯌꯥꯝ ꯑꯉꯥꯡ ꯑꯣꯏꯔꯤꯌꯦ ꯑꯌꯥ
ꯍꯦ ꯃꯅꯥꯎ ꯅꯨꯄꯤ ꯃꯅꯥꯎ ꯃꯅꯥꯎꯅꯨꯄꯤ ꯐꯥꯎ ꯀꯨꯟ ꯀꯨꯟꯃꯔꯤ ꯀꯨꯟꯃꯉꯥ ꯌꯧꯔꯝꯒꯅꯤꯅ
ꯑꯩ ꯁ ꯌꯥꯝ ꯑꯉꯥꯡ ꯑꯣꯏꯔꯤꯑꯦ ꯌꯥꯝ ꯑꯉꯥꯡ ꯑꯣꯏꯔꯤꯑꯦ ꯀꯨꯟ ꯍꯟꯗꯛ ꯀꯔꯥ ꯁꯦꯞꯇꯦꯝꯕꯔꯗ ꯀꯨꯟ ꯀꯨꯟꯇꯔꯨꯛ ꯁꯣ ꯌꯧꯒꯗꯕ ꯁꯧꯒꯗꯕꯅꯦ꯫
ꯍꯣꯏ ꯊꯥꯖꯗꯦꯗ ꯑꯩꯗꯤ
ꯑꯁ ꯌꯥꯝ ꯑꯉꯥꯡ ꯑꯣꯏꯔꯤꯑꯦ ꯑꯩꯕꯨꯗꯤ ꯊꯤꯕ ꯌꯥꯔꯕꯅꯦ ꯃꯥ ꯑꯉꯥꯡ ꯑꯣꯏꯕꯒꯤ꯫ ꯌꯥꯝ ꯅꯨꯡꯉꯥꯏꯅ ꯂꯩꯔꯤꯅꯦ
ꯑꯣ ꯑꯗꯨ ꯑꯣꯏꯔꯗꯤ ꯀꯨꯟ ꯍꯣꯏ ꯅꯨꯄꯤꯗꯤ ꯀꯨꯟꯊ꯭ꯔꯥ ꯀꯨꯟꯊ꯭ꯔꯥ ꯀꯨꯟꯊ꯭ꯔꯥ ꯃꯉꯥ ꯑꯗꯨ ꯌꯥꯔꯦ꯫
ꯀꯨꯟꯊ꯭ꯔꯥ ꯀꯨꯟꯊ꯭ꯔꯥ ꯃꯉꯥꯗꯤ ꯀꯩꯅꯣ ꯇꯧꯈ꯭ꯔꯦꯗ꯫ ꯊꯦꯡꯃꯟꯈ꯭ꯔꯦ ꯑꯩꯈꯣꯏꯒꯤ ꯆꯞ ꯆꯥꯕꯁꯦ ꯀꯨꯟ ꯅꯤꯄꯥꯟ꯫ ꯀꯨꯟꯅꯤꯄꯥꯟ ꯀꯨꯟꯅꯤꯄꯥꯟꯗ ꯆꯞ ꯆꯥꯔꯤꯗ ꯑꯣ꯫
ꯎꯝ꯫ ꯑꯁ ꯑꯗꯨꯗꯤ ꯅꯕꯥꯅꯤ ꯈꯪꯅꯕꯁꯦ ꯆꯍꯤ ꯌꯥꯝꯅ ꯈꯪꯒꯅꯤꯀꯣ꯫
ꯍꯣꯏ ꯆꯍꯤ ꯌꯥꯝ ꯈꯪꯅꯟ ꯇꯧꯔꯤ ꯈꯪꯗꯦ ꯅꯥꯇꯩ ꯆꯥꯗꯒ ꯑꯃꯨꯛ ꯀꯥꯏ ꯀꯥꯏ ꯀꯥꯏꯅꯔꯛꯀꯗ꯭ꯔꯥ ꯈꯪꯗꯦ꯫
ꯆꯍꯤ ꯀꯨꯟꯃ ꯃꯈꯥ꯫ ꯆꯍꯤ ꯀꯨꯟ ꯑꯈ
ꯈꯪꯗꯦꯗ ꯄꯨꯟꯁꯤꯁꯦ ꯑꯗꯨꯝ ꯏꯁꯣꯔꯅ ꯇꯝꯃꯝꯕꯗꯣ ꯑꯗꯨꯝ ꯇꯣꯠꯊꯣꯛ ꯂꯥꯛꯀꯗꯕꯗ ꯑꯩꯈꯣꯏꯅ ꯇꯧꯅꯤꯡꯉꯦ ꯄꯥꯝꯃꯤꯅꯦ ꯍꯦꯛꯇ ꯇꯧꯁꯟꯕꯁꯨ ꯌꯥꯗꯦ꯫ ꯏꯁꯣꯔꯅ ꯑꯗꯨꯝ ꯌꯥꯅ ꯌꯥꯅꯕ ꯁꯤꯜꯂꯛꯀꯅꯦꯕ
ꯍꯁ ꯍꯣꯏ ꯅꯪ ꯌꯨꯝ ꯄꯥꯝꯕꯗꯣ ꯑꯩ ꯑꯁ ꯌꯦꯡꯅꯤꯡꯈ꯭ꯔꯤꯗ ꯅꯪꯒꯤ ꯅꯨꯄꯤꯒ ꯆꯠꯄꯗꯣ ꯍꯥ꯫ ꯅꯆꯥ ꯅꯪꯒꯤ ꯅꯆꯥꯐꯥꯎ ꯑꯩ ꯌꯦꯡꯅꯤꯡꯈ꯭ꯔꯦ
ꯀꯅꯥ ꯃꯝꯕ꯭ꯔꯥ ꯍꯥ ꯃꯃꯥ ꯃꯝꯕ꯭ꯔꯥ ꯃꯃꯥꯁꯨ ꯄꯖꯨ ꯔꯥꯁꯤ ꯆꯞ ꯃꯅꯩꯗꯅ
ꯁꯨꯏꯌꯦ꯫
ꯔꯁꯤ ꯆꯞ ꯃꯅꯩꯌꯦ ꯅꯥꯕꯅꯤꯗꯤ
ꯏꯕꯅꯤꯔꯣ꯫
ꯅꯕꯥꯅꯤ ꯅꯕꯥꯅꯤ꯫
ꯃꯅꯔꯝꯃꯣꯏꯗ
ꯃꯅꯩꯌꯦ
ꯎꯝ ꯅꯅꯥꯎ ꯅꯅꯥꯎ ꯅꯨ ꯅꯨꯄꯤ ꯅꯅꯥꯎ ꯅꯨꯄꯤ ꯌꯥꯝ ꯃꯥꯜꯂꯦ ꯃꯁꯛꯇꯣ ꯌꯦꯡꯉꯣ ꯨꯖꯨꯝ ꯇꯧꯔꯒ ꯌꯦꯡꯉꯣ ꯐꯣꯇꯣꯗ꯫
ꯀꯩꯅꯣꯗ꯭ꯔꯣꯏ ꯀꯩꯅꯣꯗ꯭ꯔꯣ ꯃꯄꯥꯟꯗ ꯂꯩꯕꯗꯨꯔꯣ꯫
ꯍꯣꯏ ꯍꯣꯏ꯫
ꯃꯥꯟꯕ꯭ꯔꯅꯦ
ꯍꯣꯏꯅꯦ ꯃꯥꯅꯦ ꯑꯩ ꯌꯦꯡꯕꯅꯦ ꯑꯩ ꯌꯦꯡꯉ ꯑꯁ ꯃꯕꯥꯅꯤ ꯌꯥꯝ ꯃꯁꯥꯒꯤ ꯌꯥꯝ ꯃꯥꯟꯅꯍꯦ ꯅꯍꯥ ꯀꯨꯆꯨꯁꯨ ꯃꯅꯥꯔꯦ ꯔꯁꯤꯁꯨ ꯇꯨꯝꯕꯅꯥꯑꯦ ꯑꯁ ꯅꯪ ꯌꯥꯝ ꯍꯩꯌꯦ ꯈꯟꯕ꯫
ꯏꯆꯟꯅ ꯅꯨꯄꯤꯗꯤ ꯈꯔ ꯃꯨ ꯃꯨꯔꯤ ꯃꯨꯂꯤꯗꯤ ꯃꯨꯂꯤ ꯇꯧꯕꯩꯗ
ꯉꯧꯒꯅꯤ ꯑꯥꯗ ꯂꯩ ꯅꯈꯣꯏꯗꯤ ꯉꯧꯕ ꯃꯤꯅꯤ
ꯉꯝꯕ ꯃꯤꯅꯤ꯫ ꯇꯟ ꯅꯪꯖꯨ ꯉꯥꯎꯔꯤꯗꯨꯗꯤ꯫
ꯍꯦ ꯑꯩꯗꯤ ꯑꯩꯗꯤ ꯃꯨꯌꯦ
ꯉꯧꯋꯤꯌꯦ ꯀꯅꯥꯅ ꯃꯨꯏ ꯍꯥꯏꯕ꯭ꯔꯥ ꯑꯗꯨꯅ ꯅꯪ ꯅꯅꯣꯏꯔꯗꯤ ꯁꯛꯁꯨ ꯐꯖꯩ ꯑꯗꯨꯗꯒꯤ ꯉꯥꯎꯁꯨ ꯉꯧꯏ ꯫ ꯊꯕꯛ ꯏꯪꯈꯥꯡꯁꯨ ꯂꯣꯏꯅ ꯍꯩ ꯑꯗꯨꯅꯅꯤꯅꯦ ꯅꯣꯏ ꯅꯣꯏ ꯅꯪ ꯅꯨꯄꯥ ꯏꯃꯨꯡ ꯃꯅꯨꯡꯅ ꯅꯪ ꯌꯥꯝ ꯄꯥꯝꯃꯤꯗꯣ꯫
ꯍꯥꯏ ꯍꯥꯏ ꯍꯥꯏ ꯀꯅꯥꯅ ꯍꯥꯏꯕ
ꯑꯦ ꯑꯗꯨꯗ ꯍꯥꯏ ꯑꯗꯨꯗꯤ ꯅꯣꯏ ꯅꯨꯄꯥꯏ ꯏꯃꯨꯡ ꯃꯅꯨꯡꯅ ꯌꯥꯝ ꯄꯥꯝꯃꯤ ꯑꯗꯨꯒꯤ ꯂꯧꯎꯕꯅꯤ ꯑꯩ ꯈꯪꯉꯤꯅꯦ꯫
ꯑꯩꯅ ꯀꯗꯔ ꯇꯧꯔꯒ ꯍꯥꯏꯕꯗꯣ ꯅꯪ
ꯁꯤꯖ ꯀꯗꯔ ꯇꯧꯔꯒ ꯀꯥꯏꯅ꯫ ꯅꯪ ꯅꯨꯄꯥꯗꯤ ꯂꯩꯕꯔꯣ꯫
ꯑꯣ ꯇꯨꯝꯃꯨꯔꯕꯩ꯫
ꯅꯨꯡꯉꯥꯏꯅꯦ
ꯉꯁꯤ ꯃꯥꯗꯣ ꯅꯨꯡꯗꯥꯡ ꯕꯣꯜ ꯌꯦꯡꯂꯒꯀꯣ ꯇꯨꯝꯗꯦ ꯑꯌꯨꯛ ꯄꯨꯡ ꯇꯔꯦꯠ ꯇꯔꯥ ꯈꯪꯗꯦ ꯌꯦꯡꯕ ꯂꯣꯏꯔꯒ ꯇꯨꯝꯔꯒ ꯍꯧꯒꯠꯇꯦ ꯊꯕꯛꯁꯨ ꯆꯠꯇꯦ꯫ ꯐꯖꯅ ꯇꯨꯝꯃꯦ꯫ ꯅꯪꯗꯤ ꯕꯣꯜ ꯌꯦꯡꯗꯕ꯭ꯔꯣ ꯕꯣꯜ ꯌꯦꯡꯕ꯭ꯔꯣ ꯅꯪ
ꯍꯣꯏ ꯌꯦꯡꯉꯦ
ꯕꯣꯜ ꯉꯁꯥꯏ ꯌꯨꯛ ꯌꯦꯡꯉꯦ ꯉꯁꯥꯏꯌꯨꯛ ꯀꯩꯅꯣꯒ ꯁꯥꯟꯅꯕꯗꯣ ꯑꯩ ꯌꯦꯡꯉꯦ꯫ ꯍꯣꯔꯦ ꯍꯣꯔꯦꯟꯁꯨ ꯌꯦꯡꯒꯅꯤ꯫
ꯑꯣ ꯑꯩꯗꯤ ꯌꯦꯡꯗꯦꯗ ꯄꯥꯛ ꯌꯦꯡꯗꯦ ꯑꯩꯗꯤ ꯈꯔ ꯈꯔꯗꯤ ꯌꯦꯡꯉꯦ꯫
ꯌꯦꯡ ꯌꯦꯡ ꯌꯥꯗ꯭ꯔꯣ ꯕꯣꯜ ꯍꯩꯕ ꯀꯥꯡꯕꯨꯅ ꯅꯣꯏꯅ ꯌꯦꯡꯗꯗꯤ
ꯑꯁ ꯇꯨꯝꯗ꯭ꯔꯒ ꯑꯗꯨꯝ ꯌꯦꯡꯕꯗꯣ ꯑꯩꯗꯤ ꯉꯝꯗꯦ ꯀꯣꯛ ꯆꯤꯛꯑꯦꯕ
ꯅꯨꯡꯉꯥꯏꯕꯅꯤꯍꯦ ꯉꯁꯥꯏ ꯈꯔ ꯉꯁꯥꯏꯒꯤ ꯉꯥꯏꯒꯤ ꯃꯦꯁꯨ ꯑꯗꯨꯝ ꯅꯨꯡꯉꯥꯏꯕꯅꯦ
ꯎꯝ ꯑꯩꯈꯣꯏ ꯏꯆꯦꯁꯨ ꯌꯦꯡꯉꯦ ꯌꯦꯡꯔꯒ ꯍꯧꯖꯤꯛ ꯇꯨꯝꯔꯒ ꯂꯩ ꯆꯥꯛ ꯑꯝꯐꯥꯎ ꯆꯥꯗ꯭ꯔꯤ
ꯎꯝ ꯅꯪꯁꯨ ꯅꯪꯁꯨꯝ ꯌꯦꯡ ꯌꯥꯗ꯭ꯔꯣ ꯍꯧꯗꯣꯛꯑꯣ ꯀꯩꯅꯣ ꯊꯦꯡꯉꯦ꯫
ꯍꯣꯏ ꯑꯩ ꯑꯩꯗꯤ ꯑ ꯈꯪ ꯈꯪꯗꯤ ꯈꯪꯉꯦ ꯑꯩꯗꯤ ꯌꯦꯡꯅꯤꯡꯗꯦꯅ ꯑꯗꯨꯝ ꯌꯦꯡꯗꯕꯅꯦ ꯑꯩ ꯎꯝ ꯍꯧꯒꯠꯂꯒꯥ ꯀꯔꯤ ꯀꯔꯤ